ꯁꯤꯟꯇꯣꯝꯕꯤ ꯎꯝ ꯆꯥꯛ ꯆꯥꯔꯕꯣ
ꯆꯥꯔꯦ ꯃꯤꯁ
ꯀꯔꯤꯌꯦꯟꯁꯥꯡ
ꯀꯥꯡꯁꯣꯏ ꯊꯣꯡꯕ ꯆꯥꯏ ꯃꯤꯁ ꯀꯥꯡꯍꯧꯕ ꯃꯤꯁꯇꯤ ꯀꯩꯖꯥꯡ ꯆꯥꯔꯒꯦ ꯈꯣꯡꯗ꯭ꯔꯨꯝ ꯀꯥꯡꯁꯣꯏ
ꯍꯁ ꯀꯔꯤꯕꯨ ꯊꯥꯛꯑ ꯊꯣꯡꯉꯤꯅꯣ ꯈꯣꯡꯗ꯭ꯔꯝ ꯀꯥꯡꯁꯣꯏꯗꯨꯕꯣ
ꯀꯩꯝꯇ ꯊꯥꯛꯀꯦꯗ ꯃꯤꯁ
ꯍꯥꯎꯗꯤ ꯍꯥꯎꯕ꯭ꯔꯥ
ꯎꯝ ꯑꯗꯨꯝ ꯆꯥꯕꯗꯤ ꯌꯥꯢ ꯃꯤꯁ
ꯎꯝ
ꯑꯗꯣ ꯃꯤꯁꯇꯤ ꯀꯩ ꯌꯦꯟꯖꯥꯡ ꯆꯥꯔꯒꯦ
ꯑꯁ ꯈꯥꯃꯦꯟꯅꯦ ꯀꯣꯜꯂꯤ ꯍꯋꯥꯏꯅꯦ ꯑꯂꯨꯅꯦ ꯉꯥꯟꯖꯤꯟꯒꯤꯕꯅꯦ ꯑꯃ ꯊꯕꯛ ꯑꯃ ꯂꯣꯏꯁꯤꯟꯕ ꯑꯗꯨꯒꯤ
ꯎꯝ ꯀꯃꯥꯏ ꯀꯃꯥꯏ ꯇꯧꯔꯤꯒꯦ ꯑꯧ ꯑꯗꯨꯝ ꯅꯨꯡꯉꯥꯏꯒꯤ ꯃꯤꯁ
ꯑꯩ ꯄꯪꯂꯩ ꯂꯩꯔꯤꯁꯤꯅꯤ ꯀꯩꯅꯣ ꯀ꯭ꯂꯁ ꯈꯔ ꯂꯦꯞꯄꯅꯤꯅ ꯂꯩ ꯈꯔ ꯑꯃꯨꯛ ꯁꯥꯏ ꯑꯗꯨꯃꯥꯏꯅ ꯇꯧꯗꯅ ꯄꯪꯂꯩ ꯂꯩ ꯑꯦꯛꯖꯥꯝꯗꯣ ꯑꯦꯛꯖꯥꯝ ꯅꯣꯏ ꯀꯩꯅꯣꯁꯨ ꯋꯥꯠꯂꯤ ꯃꯥꯜꯂꯤꯅꯦ ꯁꯝꯃꯔ ꯚꯦꯀꯦꯁꯟ ꯂꯣꯏꯔ ꯀꯥꯗꯧ ꯃꯥꯜꯂꯦꯅꯦ
ꯑ ꯃꯤꯁ ꯎꯝ ꯆꯞ ꯆꯥꯕꯗꯤ ꯈꯪꯗ꯭ꯔꯤ ꯑꯩ ꯃꯇꯝ ꯈꯔ ꯅꯣꯡ ꯅꯤꯅꯤꯗꯤ ꯆꯠꯂꯨꯅꯤꯅꯤ ꯃꯤꯁ ꯑꯗꯨ ꯀꯨꯏꯅꯗꯤ ꯂꯩꯔꯣꯏ
ꯂꯥꯢ ꯈ ꯀꯟ ꯄꯖꯍꯧ ꯍꯦ
ꯍꯣꯏ ꯃꯤꯁ
ꯌꯨꯝꯗꯗꯤ ꯆꯠꯄꯗꯤ ꯂꯥꯏꯟ ꯒꯥꯏꯗ ꯆꯠꯂꯦ
ꯃꯤꯁ ꯀꯩ ꯍꯥꯏꯅꯣ ꯇꯥꯍꯧꯗ꯭ꯔꯦ
ꯌꯨꯝꯗ ꯆꯠꯄꯗꯣ ꯂꯥꯏꯟ ꯒꯥꯏꯗ ꯑꯣꯏꯅ ꯆꯠꯄ꯭ꯔꯕ ꯑꯗꯨꯝ
ꯃꯤꯁꯀꯤ ꯀꯩꯅꯣ ꯅꯦꯠꯋꯔꯇꯣ ꯌꯥꯝ ꯆꯞꯄꯦ ꯃꯤꯁ
ꯆꯞꯄꯦ ꯑꯁ ꯑꯩꯅ ꯉꯥꯡꯕꯖꯤꯔꯣ ꯆꯠꯄꯤꯁꯦ
ꯍꯜꯂꯣ ꯃꯤꯁ
ꯇꯥꯕ꯭ꯔꯣ ꯇꯥꯗ꯭ꯔꯕꯣ ꯑꯩꯉꯣꯟꯗꯗꯤ ꯇꯥꯏꯌꯦ ꯑꯗꯨꯝ ꯐꯖꯅ
ꯃꯤꯁ ꯄꯛꯄ ꯇꯠꯂꯦ ꯀꯩꯝ ꯇꯥꯗ꯭ꯔꯦ
ꯏꯁ ꯀꯩꯒꯤ ꯑꯣꯏꯖꯥꯠꯅꯣꯅꯦ ꯅꯨꯡꯉꯥꯏꯔꯣꯏꯗꯧꯔꯤꯗ ꯌꯥꯝꯅ ꯇꯔꯔꯕꯣ
ꯃꯤꯁ ꯀꯩꯝ ꯇꯥꯗ꯭ꯔꯦ ꯀꯩ ꯍꯥꯏꯅꯣ
ꯇꯥꯕ꯭ꯔꯥ ꯇꯗ